ꯍꯂꯣ
ꯍꯜꯂꯣ
ꯎꯝ ꯇꯥꯔꯕ
ꯀꯩꯗꯧꯔꯤꯒꯦ
ꯂꯩꯔꯝꯃꯅꯤ ꯇ
ꯆꯥꯛ ꯆꯥꯔꯔꯕꯣ
ꯆꯥꯛꯇꯤ ꯆꯥꯒꯗꯕ ꯋꯥꯠꯂꯤ ꯄꯨꯡ ꯇꯔꯦꯠꯀ ꯃꯈꯥꯏꯗ ꯆꯥ ꯀꯩ ꯂꯥꯛꯑꯕ꯭ꯔꯕ ꯃꯩꯔꯣ
ꯃꯥꯏ ꯂꯕꯣ
ꯂꯥꯛꯇ꯭ꯔꯤꯌꯦ ꯃꯩ ꯂꯥꯛꯇꯕꯅꯦ
ꯑꯥ
ꯃꯩ ꯂꯥꯛꯇꯦ
ꯑꯥ
ꯅꯪꯗꯤ ꯀꯩꯗꯧꯔ ꯂꯩꯔꯤꯕ ꯅꯪꯗꯤ ꯃꯩ ꯂꯥꯛꯄ꯭ꯔꯣ
ꯑꯩꯁꯨ ꯃꯩ ꯑꯩꯈꯣꯏꯗꯤ ꯂꯥꯛꯑꯦ
ꯅ ꯀꯃ ꯃꯣꯇꯤ ꯈꯣꯇꯤ ꯇꯧꯗ
ꯍꯥꯥ
ꯑꯃꯨꯛꯃꯨꯛ ꯃꯨꯠꯄꯤ ꯈꯣꯠꯄꯤ ꯇꯧꯗ꯭ꯔꯕ
ꯇꯧꯗꯦ
ꯑꯗꯨ ꯑꯃꯨꯛ ꯍꯣꯠꯇꯤ ꯈꯣꯠꯇꯤ ꯇꯧꯗꯕ꯭ꯔꯕ
ꯇꯧꯗ ꯍꯥꯏꯕ
ꯑꯗꯨꯝ ꯆꯥꯡ ꯅꯥꯏꯅ ꯂꯥꯛꯄ
ꯑꯥ
ꯑꯩꯈꯣꯏꯗꯤ ꯊꯧꯕꯥꯜꯗ ꯆꯟꯗꯦꯕ
ꯀꯥꯏꯗ ꯆꯟꯕ
ꯑ ꯀꯩꯁꯤ ꯍꯥꯏ ꯄꯠꯇꯦ ꯆꯠꯦ
ꯍꯣꯏ ꯁꯤꯒꯤꯗꯤ ꯅꯨꯡꯉꯥꯏꯈꯤꯗ꯭ꯔꯦ ꯊꯧꯕꯥꯟꯒꯤ ꯆꯟ ꯃ ꯃꯣꯏ ꯌꯥꯗꯕ ꯕꯩꯔꯣ ꯅꯠꯇ꯭ꯔ ꯀꯩꯒꯤꯅꯣ ꯁꯤꯕꯣ
ꯍꯪꯇꯦ
ꯑꯝ ꯅ‌ꯣꯏꯗꯤ ꯆꯥꯛ ꯏꯁꯤꯡ ꯊꯣꯡꯕ ꯂꯣꯏꯔꯕ꯭ꯔꯥ ꯅꯠꯇ꯭ꯔꯒ ꯆꯥꯔꯕ꯭ꯔꯣ
ꯑꯩꯈꯣꯏꯒꯤ ꯆꯥꯛ ꯊꯣꯡꯗ꯭ꯔꯤ ꯆꯥꯅꯤꯡꯕꯁꯨ ꯐꯥꯎꯗꯦ ꯆꯥꯛ ꯁꯨ ꯆꯥꯅꯤꯡꯇ‌ꯦ ꯑ
ꯑꯗꯨꯒ ꯀꯩꯅꯣꯗꯤ ꯏꯅꯥꯎꯆꯥ ꯑꯣꯏꯅ ꯊꯣꯡꯉꯣꯏꯗ꯭ꯔꯣ
ꯃꯣꯏꯁꯨ ꯊꯣꯡꯇꯦ
ꯆꯥꯎꯕꯖꯨ ꯊꯣꯡꯗꯕ
ꯑꯥ
ꯀꯩ ꯃꯔꯝꯒꯤ
ꯈꯪꯗꯦ ꯑꯩꯈꯣꯏ ꯆꯥꯛ ꯊꯣꯡꯁ꯭ꯔꯦ ꯑꯝꯇ ꯆꯥꯅꯤꯡꯗꯕ
ꯏꯁꯁ ꯃꯇ ꯃꯑꯣꯡ ꯑꯃ ꯇꯧꯔꯦꯍꯦ
ꯎꯝ ꯑꯈꯣꯏ ꯆꯥꯛ ꯆꯥꯅꯤꯡꯗꯗꯤ ꯍꯦꯛꯇ ꯊꯣꯡꯗꯦ ꯍꯥꯏꯕ
ꯏꯃꯥꯏ ꯏꯃꯥꯏ ꯃꯃꯥꯗꯤ ꯀꯗꯥꯏ ꯂꯩꯒ꯭ꯔꯕ
ꯑꯩꯈꯣꯏ ꯃꯁꯨ ꯂꯩꯌꯦ ꯉꯁ ꯌꯥꯥꯏꯗꯕ꯭ꯔꯥ ꯊꯣꯡꯗꯦ
ꯑꯣ ꯃꯥꯏ ꯒ‌ꯣꯗ ꯉꯁꯥꯏ ꯆꯠꯂꯨꯕꯗꯨ ꯅꯨꯡꯉꯥꯏꯕ꯭ꯔꯣ
ꯀꯥꯏ ꯀꯥꯏ ꯆꯠꯂꯨꯕ
ꯐꯣꯇꯣ ꯕꯤꯗꯤꯑꯣ ꯁꯦꯝꯃꯤ ꯇꯧꯕꯅꯦ ꯌꯥꯗ꯭ꯔꯦ
ꯀꯥꯏ ꯀꯥꯏ ꯆꯠꯂꯨꯒꯦ ꯍꯥꯏꯕ
ꯆꯥꯟꯗ‌ꯦꯜ ꯗ ꯆꯠꯂꯨꯏ ꯅ‌ꯦ
ꯑꯗꯨ ꯀꯥꯏ ꯀꯥꯏ ꯇꯨꯔꯦꯟꯗ ꯀꯃꯥꯏ ꯀꯃꯥꯏꯅ ꯇꯧꯕ ꯌꯥꯝ ꯂꯥꯞ
ꯇꯨꯔꯦꯜꯁꯨ ꯌꯥꯝ ꯄꯥꯛꯑꯦ ꯏꯁꯤꯡꯗꯨꯖꯨ‌ ꯏꯔꯩꯗꯨꯖꯨ ꯀꯜꯂꯦ
ꯊꯦꯟꯗꯤ ꯊꯦꯟꯕ
ꯊ‌ꯦꯟꯗꯤ ꯊ‌‍ꯦꯜꯂꯒ
ꯎꯝ
ꯑꯗꯨꯒ ꯏꯔꯩꯗ ꯈꯔ ꯀꯟꯕ ꯑꯩꯈꯣꯏꯁꯦ ꯀꯃꯥꯏꯅ ꯇꯨꯔꯦꯟꯗꯒ ꯀꯨꯝꯗꯣꯏꯅꯦꯒ ꯈꯪꯉꯝꯃꯗꯤꯀꯣ
ꯎꯝ
ꯑꯩꯈꯣꯏꯁꯦ ꯀꯩꯗꯧꯔꯝꯒꯗꯕꯅꯤ
ꯈꯣꯡꯎꯞ ꯁꯦꯟꯗꯟ
ꯈꯣꯡꯒ꯭ꯔꯥꯎ ꯀꯩꯀꯥ ꯄꯨꯔꯒ ꯈꯣꯠꯂꯒ ꯑꯦꯛꯁꯇ꯭ꯔꯥ ꯄꯨꯔꯒ ꯆꯠꯂꯝꯒꯗꯕꯅꯦꯕꯀꯣ
ꯎꯝ
ꯑꯗ ꯆꯠꯍꯧꯗ꯭ꯔꯦ
ꯎꯝ
ꯑꯁ ꯐꯣꯇꯣ ꯃꯌꯦꯛ ꯁꯦꯡꯗꯕꯁꯤꯁꯨ ꯅꯨꯡꯉꯥꯏꯇꯦꯗ
ꯅꯪꯒꯤꯗꯣ ꯐꯣꯟ ꯃꯌꯦꯛ ꯁꯦꯡꯗꯕ꯭ꯔꯥ
ꯑꯝ
ꯀꯩꯗꯧꯕꯩ ꯁꯦꯡꯗ꯭ꯔꯤꯕ
ꯅꯪꯒꯤ ꯉꯁꯥꯏ ꯑꯩꯅ ꯅꯉꯣꯟꯗ ꯕꯤꯗꯤꯌ‌ꯣ ꯑꯃ ꯊꯥꯈꯤꯕꯗꯣ ꯑꯗꯨꯗꯣ ꯀꯔꯤꯗ ꯆꯪꯉꯒ ꯌꯦꯡꯉꯤꯅ
ꯑ ꯑꯦꯝ ꯑꯦꯛꯁ ꯄ꯭ꯂꯦꯌꯔꯗꯣ ꯗꯎꯟꯂꯣꯗ ꯇꯧꯑ‌ꯣ ꯑꯗꯨꯗ ꯑꯗꯨꯝ ꯑꯗꯨ ꯅꯠꯇ꯭ꯔꯁꯨ ꯑꯗꯨꯝ ꯌꯥꯏ ꯀꯩꯅꯣ ꯑꯦꯝ ꯑꯦꯁ ꯅꯠꯇ꯭ꯔꯁꯨ
ꯀꯩꯗꯧꯔꯒꯦ ꯑꯗꯨꯒ
ꯑꯩꯉꯣꯟꯗ ꯌꯦꯡꯕꯗꯤ ꯌꯥꯏꯑꯕꯀꯣ ꯑꯗꯨꯒ ꯗꯥꯎꯟꯂꯣꯗ ꯇꯧꯕꯒꯨꯝꯕ ꯋꯥꯆꯞ ꯀꯩꯀꯥꯗ ꯊꯥꯒꯠꯄ ꯌꯥꯗꯕ
ꯀꯔꯤꯒꯤ ꯌꯥꯗ꯭ꯔꯤꯕ
ꯑꯩ ꯉꯁꯥꯏꯗꯩꯩ ꯊꯥꯒꯠꯀꯦ ꯇꯧꯕꯅꯦ ꯌꯥꯗꯔ꯭ꯤꯅꯦ ꯍꯥꯏꯕ
ꯑꯣꯀꯦ ꯃꯌꯥ ꯎꯍꯟꯅꯤꯡꯕ
ꯌꯦꯁ ꯎꯍꯟꯒꯦ ꯇꯧꯔꯒ
ꯃꯌꯥꯝꯗ ꯑꯩꯁꯦ ꯇꯧ ꯁꯤꯐꯧꯀꯤ ꯂꯦꯚꯦꯜꯗ ꯂꯩ ꯀꯥꯏꯅ ꯍꯥꯏꯕꯗꯣ
ꯀꯣꯏꯕ ꯆꯠꯂꯨꯒꯦ ꯇꯥꯛꯀꯦ ꯇꯧꯕꯅꯦꯕ ꯑꯗꯨꯒ ꯌꯥꯗꯕ
ꯑꯗꯨ ꯀꯥꯔꯃꯑꯥꯢ ꯇꯥꯎꯅꯤ꯫
ꯑꯗꯣ ꯅꯃꯥꯟꯅꯕꯤ ꯄꯨꯅ ꯀꯌꯥꯅꯣ
ꯏꯃꯥꯟꯅꯕꯤ ꯄꯨꯟꯅ
ꯑꯩꯈꯣꯏ ꯅꯤꯄꯥꯟ ꯆꯠꯂꯤ
ꯄꯨꯟꯅ ꯀꯌꯥꯅꯦꯕ
ꯑꯩꯈꯣꯏ ꯅꯤꯄꯥꯟ ꯆꯠꯂꯦ꯫
ꯅꯨꯪꯉꯥꯏꯔꯦ꯫ ꯌꯥꯝꯅ ꯂꯥꯞꯄ꯭ꯔꯣ ꯅꯠꯇ꯭ꯔꯒ ꯑꯗꯨꯝ ꯀꯩꯅꯣ ꯇꯧꯕ꯭ꯔꯣꯕ
ꯆꯥꯟꯗꯦꯜꯅꯤ ꯀꯩꯅꯣ ꯅꯍꯥꯟ ꯑꯃꯨꯛ ꯑꯩꯈꯣꯏꯅ
ꯑꯩ ꯆꯠꯂꯦ ꯑꯩꯁꯦ ꯍꯟꯗꯛꯁꯨ ꯆꯠꯂꯦꯕꯀꯣ ꯇꯥꯕ꯭ꯔꯥ ꯆꯥꯟꯗꯦꯜ ꯕꯖꯥꯔꯗꯨꯗꯒꯤ ꯌꯦꯠꯂꯣꯝꯗ ꯂꯩꯁꯜꯂ ꯆꯠꯄ꯭ꯔꯥ ꯀꯃꯥꯏꯅ ꯇꯧꯏꯤ
ꯆꯥꯟꯗꯦꯜ ꯑꯩꯈꯣꯏꯅ ꯆꯠꯂꯨꯕꯗꯣ ꯑꯦ ꯗꯤ ꯁꯤ ꯆꯠꯂꯨꯕꯗꯣ
ꯑ ꯑ ꯑꯗꯣꯝ ꯂꯣꯝꯗ ꯆꯠꯄꯔꯥ
ꯑꯗꯨꯗꯒꯤ ꯑꯗꯨꯝ ꯊꯣꯛꯧꯆꯜꯂꯒ ꯆꯠꯇꯧꯕ
ꯑꯩ ꯑꯗꯨꯗ ꯑꯩꯈꯣꯏꯒꯤ ꯁꯥꯇ꯭ꯔ ꯑꯃ ꯍꯟꯇꯛ ꯍꯣꯏ ꯑꯊꯥꯞꯄ ꯁ꯭ꯀꯨꯜ ꯁꯅꯤꯛꯇ ꯐꯥꯎꯕꯤꯌꯦ꯫ ꯆꯇꯂꯦ ꯑꯗꯨ ꯑꯗꯨ ꯀꯩꯅꯣꯗꯤ ꯇꯧꯕ꯭ꯔꯣ ꯅꯣꯏ ꯑꯗꯨꯗ ꯆꯠꯄꯗꯅꯦ ꯉꯁꯥꯏꯒꯤ ꯌꯥꯝꯅ ꯂꯥꯞꯄ ꯑꯣꯏꯕ꯭ꯔꯕ ꯉꯁꯥꯏꯒꯤ ꯕꯖꯥꯔꯗꯨꯗꯒꯤ
ꯈꯔꯗꯤ ꯀꯥꯞꯄꯦ꯫
ꯂꯥꯞꯄꯦ ꯀꯤꯕ ꯐꯥꯎꯗꯦ
ꯑꯗꯨꯝ ꯏꯁꯇ꯭ꯔꯦꯠꯇ ꯊꯧꯖꯤꯟꯈꯤꯗꯣꯏꯅꯤ ꯀꯔꯤꯝ ꯆꯠꯀꯗꯧꯕ ꯅꯠꯇꯦ ꯏꯁꯇ꯭ꯔꯦꯠꯇ ꯊꯧꯖꯤꯜꯂꯅꯤꯗꯅ
ꯎꯝ
ꯀꯩꯝ ꯀꯤꯔꯣꯏ ꯑꯗꯨꯒ ꯑꯗꯨꯝ ꯇꯨꯔꯦꯟ ꯑꯃ ꯂꯩꯔꯝꯒꯅꯦꯕꯀꯣ
ꯎꯝ
ꯑꯗꯨꯗ ꯑꯗꯨꯝ ꯈꯪꯒꯗꯕ ꯈꯤꯇꯪ ꯖꯪꯒꯜ ꯑꯃꯗꯤ ꯐꯥꯎꯋꯦꯕꯀꯣ ꯒꯥꯔꯤꯗꯨ ꯁꯣꯔꯣꯛꯇ ꯊꯝꯃꯝꯕ
ꯎꯝ
ꯑꯗꯨꯒ ꯃꯅꯨꯡꯗ ꯆꯪꯉꯒ ꯇꯨꯔꯦꯟ ꯑꯃ ꯂꯩꯔꯝꯃꯦꯀꯣ
ꯎꯝ
ꯑꯗꯨꯒ ꯑꯗꯨꯝ ꯇꯥꯏ ꯂꯩ꯫
ꯎꯝ ꯅꯪ ꯉꯁꯥꯏ ꯆꯥꯕꯅ ꯀꯩ ꯌꯦꯟꯁꯥꯡ ꯃꯊꯦꯜ ꯆꯥꯕꯥ
ꯀꯣꯛ ꯊꯣꯡꯕ ꯑꯃ ꯆꯥꯔꯦꯑꯦ
ꯎꯝ
ꯑꯗꯨꯒ ꯌꯦꯟ ꯊꯣꯡꯕꯥ ꯑꯃꯒ ꯆꯥꯔꯦ
ꯎꯝ ꯑꯍꯥꯎꯕꯁꯨ ꯑꯗꯨꯝ ꯆꯥꯕ ꯂꯦꯞꯇꯕꯖꯥꯠꯅꯤꯅꯦ ꯍꯥ
ꯎꯝ
ꯍꯌꯦꯡꯁꯦ ꯀꯥꯡ ꯑꯣꯏꯔ ꯃꯥꯜꯂꯦ
ꯃꯥꯅꯤ ꯀꯥꯡꯅꯤ ꯑꯁꯤ ꯑꯩ ꯀꯃꯥꯏꯅ ꯌꯥꯝ ꯆꯥꯛꯑꯦ ꯍꯥꯏꯕ ꯕꯤꯗꯤꯑꯣꯁꯦ ꯌꯥꯝ ꯐꯖꯗ꯭ꯔꯥ
ꯑꯥꯎ ꯌꯦꯡꯕ ꯌꯥꯗꯦ ꯍꯥꯏꯕꯒꯤꯔꯣ ꯅꯪ ꯅꯨꯡꯉꯥꯏꯇ꯭ꯔꯤꯁꯦ
ꯑꯩꯁꯦ ꯚꯤꯗꯤꯑꯣꯁꯦ ꯗꯥꯎꯟꯂꯣꯗ ꯇꯧꯕꯁꯦ ꯌꯥꯗ꯭ꯔꯕ ꯍꯥꯏꯇꯥꯔꯦ
ꯑꯗꯨꯒꯤ ꯚꯤꯗꯤꯑꯣꯗꯣ ꯑꯩꯈꯣꯏꯅ ꯀꯟꯚꯔꯠ ꯇꯧꯅꯕ ꯍꯣꯠꯅꯕ ꯑꯇꯣꯞꯄ ꯃꯐꯝ ꯑꯗ ꯊꯥꯕ ꯊꯥꯕ ꯊꯥꯕꯤꯔꯛꯎꯔꯥ ꯑꯗꯣ ꯅꯪ ꯀꯩꯅꯣꯗꯤ ꯍꯌꯦꯡ ꯀꯥꯡꯗꯦ ꯅꯣꯏꯁꯦ ꯁꯨꯇꯤ ꯂꯩꯇ꯭ꯔꯣ
ꯀꯥꯡꯒꯤ ꯁꯨꯇꯤ ꯂꯩꯌꯦ
ꯀꯥꯡ ꯀꯥꯡ ꯈꯦꯁꯤ ꯆꯔꯣꯏꯗ꯭ꯔꯣ ꯅꯣꯏꯗꯤ
ꯆꯔꯣꯏ
ꯀꯩꯒꯤ ꯌꯨꯝꯗ ꯍꯧꯔꯣꯏꯗꯕ ꯑꯩꯅ ꯆꯥꯅꯤ ꯍꯥꯏꯕꯒꯤ ꯆꯥꯔꯣꯏ ꯍꯥꯏꯔꯤꯕ꯭ꯔꯥ
ꯀꯥꯡ ꯅꯨꯃꯤꯠꯇ ꯀꯥꯡ ꯕꯥꯃꯣꯟ ꯊꯣꯡꯒꯗꯕꯅꯦ ꯈꯦꯆꯤꯗꯣ ꯑꯩꯈꯣꯏꯅ ꯊꯣꯡꯒꯗꯕ ꯅꯠꯇꯦ ꯑꯩꯈꯣꯏꯅ ꯊꯣꯡꯒꯗꯕ ꯅꯠꯇꯦ
ꯅꯣꯏꯅ ꯊꯣꯡꯉꯁꯨ ꯌꯥꯏ ꯀꯩꯅꯣ ꯀꯩꯒꯨꯝꯕ ꯀꯩꯅꯣ ꯇꯧꯔꯗꯤ ꯅꯣꯏꯗꯤ ꯆꯥꯕ ꯆꯠꯂꯣꯏꯗ꯭ꯔꫭ
ꯑꯩꯗꯤ ꯆꯠꯅꯤꯡꯇꯦ
ꯌꯨꯝꯗꯁꯨ ꯊꯣꯡꯉꯒ ꯆꯥꯅꯤꯡꯗꯕ
ꯊꯣꯡꯕ ꯍꯩꯇꯦ
ꯌꯥꯝ ꯍꯩꯔꯝꯕꯗꯤ ꯍꯩꯈꯤꯗ꯭ꯔꯕ
ꯍꯥꯏꯖꯤꯟꯅꯗꯕ ꯌꯥꯝ ꯍꯩꯌꯦ ꯑꯩꯗꯤ
ꯎꯠꯇꯤ ꯊꯣꯡꯕꯁꯨ ꯍꯩꯗ꯭ꯔꯕ ꯎꯇꯤ ꯊꯣꯡꯕꯗꯣ ꯑꯝꯇꯗꯤ ꯆꯥꯁꯤꯗꯅ
ꯆꯥꯁꯦ ꯌꯥꯏ ꯑꯩ ꯍꯌꯦꯡ ꯊꯣꯡꯉꯣ ꯍꯥꯏꯔꯣ
ꯌꯥꯒꯗ꯭ꯔꯣ
ꯑꯩ ꯊꯕꯛ ꯑꯃꯗꯤ ꯆꯠꯀꯦ ꯇꯧꯕꯅꯦꯕꯀꯣ ꯍꯌꯦꯡꯗꯣ
ꯀꯔꯤ ꯊꯕꯛꯅꯣ
ꯑꯥ ꯀꯥꯟꯆꯤꯄꯨꯔꯗ
ꯀꯩ ꯂꯩꯒꯦ ꯍꯥꯏꯅꫭ
ꯑꯣꯖꯥ ꯑꯝꯇ ꯎꯅꯔꯨꯒꯦ ꯇꯧꯕꯅꯦ
ꯀꯩꯒꯤ
ꯊꯕꯛ ꯂꯩꯕꯒꯤꯅꯦ ꯊꯕꯛꯀꯤ
ꯀꯩ ꯊꯕꯛ ꯀꯤꯅꫭ ꯍꯥꯏꯕ
ꯊꯕꯛ ꯌꯥꯝ ꯂꯩꯌꯦ ꯑꯩꯒꯤ ꯑꯗꯨ ꯆꯠꯂꯗꯤ ꯊꯣꯡꯕ ꯐꯔꯛ ꯇꯥꯔꯅꯤ
ꯑꯗꫭ ꯀꯩ ꯊꯕꯛꯀꯤꯅꯣ ꯍꯥꯏ
ꯊꯕꯛꯅꯦꯃꯤ ꯊꯕꯛꯀꯤ ꯊꯕꯛ ꯍꯥꯏꯔꯗꯤ ꯊꯕꯛ
ꯍꯥꯏꯗꯣꯛꯅꯤꯡꯗꯔꯤꯁꯤꯕꯨ ꯁꯤꯔꯟ ꯇꯨꯔꯟ
ꯅꫭꯛꯅꯤꯡꯗꯤꯌꯦ ꯑꯩꯗꯤ ꯅꯪꯉꯣꯟꯗ ꯊꯕꯛ ꯍꯥꯏꯗꯣꯛꯅꯤꯡꯗꯤꯌꯦ ꯗꯦꯠꯅꯦ ꯗꯦꯠ
ꯁꯤꯡꯅꯔꯛꯄ ꯍꯥꯏꯇꯥꯔꯦ ꯍꯣꯏ ꯍꯣꯏ ꯆꯠꯂꯣ ꯆꯠꯂꯣ ꯀꯥꯡ ꯅꯨꯃꯤꯠꯇꯕꯨ ꯊꯕꯛꯀꯤꯅꯤ ꯍꯥꯏꯔꯛꯑ
ꯀꯥꯡ ꯅꯨꯃꯤꯠꯇ ꯅꯨꯄꯥ ꯎꯅꯕ ꯌꯥꯗꯦ
ꯎꯝ ꯍꯥꯏꯌꯣ ꯍꯥꯏ
ꯍꯥꯏꯕꯗꯥꯏꯅꯦ
ꯎꯝ ꯆꯂꯣ ꯆꯂꯣ ꯑꯣ ꯑꯩ ꯄꯦꯜꯂꯦ ꯆꯥꯔꯔꯣꯏ ꯑꯝꯇ
ꯍꯥꯥ
ꯎꯊꯤꯒ ꯆꯥꯗ꯭ꯔꯁꯨ ꯌꯥꯔꯦ ꯄꯦꯜꯂꯦ
ꯀꯤꯖꯩꯌꯦ
ꯑꯗꯨ ꯀꯩꯅꯣꯗꯤ ꯅꯣꯏꯒꯤ ꯍꯤꯡꯒꯣꯟꯗꯣ
ꯎꯝ
ꯍꯧꯖꯤꯛ ꯀꯩꯝ ꯊꯥꯗꯕ ꯍꯧꯗ꯭ꯔꯦ ꯍꯥꯏꯔꯣ
ꯀꯔꯤꯝ ꯊꯥꯗꯦ ꯍꯧꯖꯤꯛ
ꯅꯥꯄꯤ ꯉꯥꯛꯇ ꯊꯥꯔꯤꯕ
ꯍꯤꯒꯣꯟꯗ ꯄꯣꯠ ꯊꯥ
ꯑ ꯂ ꯂꯧꯗꯤ ꯀꯃꯥꯏꯅ ꯇꯧꯔꯒꯦ ꯂꯧ ꯀꯃꯥꯏꯅ ꯇꯧꯔꯒꯦ
ꯍꯜꯂꯣ
ꯂꯧ ꯀꯃꯥꯏꯅ ꯇꯧꯔꯒꯦ
ꯂꯧ ꯍꯨꯟꯗꯔꯦ ꯑꯩꯈꯣꯏ ꯃꯥꯅ ꯍꯟꯗꯛ ꯑ ꯊꯣꯛꯂꯛꯏꯉꯩꯗꯨꯗ ꯂꯧꯗꯤ ꯂꯣꯏ ꯍꯨꯟꯇꯣꯛꯑꯝꯃꯦ
ꯑꯥ
ꯑꯗꯨꯒ ꯍꯌꯦꯡ ꯍꯧꯔꯛꯑꯀꯥꯟꯗ ꯑꯃ ꯑꯃ ꯐꯧ ꯐꯣꯠꯄ ꯊꯥꯕ ꯈꯣꯠꯄꯗ ꯈꯔ ꯂꯩꯗꯥꯏꯅꯦ ꯑꯗꯨꯃꯗꯤ ꯉꯝꯗꯣꯏ ꯃꯥꯟꯗ꯭ꯔꯦ
ꯃꯃꯥ ꯃꯃꯥꯃꯨꯛ ꯆꯪꯈꯤꯗꯣꯏꯔꯣ ꯍꯥꯏꯖꯦ
ꯑꯃꯨꯛ ꯆꯪꯈꯤꯗꯣꯏꯅꯦ
ꯑꯁ ꯌꯥꯝ ꯅꯨꯡꯉꯥꯏ
ꯊꯥ ꯇꯔꯨꯛ ꯐꯥꯎꯗꯤ ꯃꯃꯥꯒ ꯂꯩꯃꯤꯟꯅꯗꯕ ꯌꯥꯔꯣꯏꯌꯦ
ꯑꯥꯎ
ꯑꯗꯨ ꯃꯊꯟꯇ ꯂꯩꯕꯅꯤꯅ ꯑꯩꯈꯣꯏ ꯃꯥꯗꯣ ꯆꯪꯗꯕ ꯌꯥꯗꯕ
ꯑꯣ ꯍꯧꯖꯤꯛꯇ ꯈꯪꯉꯕ ꯅꯍꯥꯟꯋꯥꯏꯗꯤ ꯑꯩꯉꯣꯟꯗ ꯌꯥꯝ ꯍꯥꯏꯈꯤꯗꯥꯏꯅꯦ
ꯑꯦ ꯁꯤꯗꯤ ꯃꯥꯟꯅꯗꯤꯌꯦ